ꯍꯜꯂꯣ ꯂꯧꯎ
ꯀꯔꯤꯔꯣ
ꯀꯩꯗꯧꯔꯤꯅꯣ
ꯑꯁ ꯍꯤꯞꯄꯒꯂ ꯁꯥꯕꯒꯤ
ꯍꯧꯖꯤꯛꯄꯨ ꯁꯥꯕ꯭ꯔꯅꯦ ꯅꯣꯡ ꯆꯨꯕ ꯃꯇꯝꯗ
ꯊꯣꯛꯑꯦ ꯅꯨꯡꯁꯥꯕ ꯐꯖꯥ
ꯑꯩꯈꯣꯏꯗꯗꯤ ꯌꯥꯝ ꯏꯪꯉꯤꯗ ꯕ꯭ꯂꯦꯡꯀꯦꯠ ꯊꯨꯄꯒ ꯂꯩ
ꯍꯥꯥ
ꯑꯩꯈꯣꯏꯗꯗꯤ ꯌꯥꯝ ꯏꯪꯉꯦꯕ
ꯑꯣ ꯅꯣꯏꯗꯤ ꯆꯦꯛꯀꯤ ꯌꯨꯝꯗ ꯂꯩꯕꯤ ꯑꯣꯏꯔꯝꯅꯤ ꯑꯩꯈꯣꯏꯗꯤ ꯆꯦꯛꯀꯤ ꯌꯨꯝꯗ ꯑꯣꯏꯗꯕꯒꯤ ꯌꯥꯝ ꯁꯥꯏꯑꯦ
ꯆꯥꯛ ꯆꯥꯔꯔꯕꯣ
ꯑꯩ ꯑꯌꯣꯛꯀꯤꯔꯣ ꯅꯨꯡꯊꯤꯟꯒꯤꯔꯣ ꯅꯨꯡꯗꯥꯡ ꯒꯤꯔꯣ
ꯆꯥꯔꯕ ꯍꯥꯏꯕꯅꯤꯅꯦ
ꯆꯥꯔꯦ ꯑꯩꯈꯣꯏꯗꯤ
ꯆꯥꯗ꯭ꯔꯤꯕꯣ
ꯆꯔꯦ
ꯀꯔꯤ ꯃꯊꯦꯜꯅꯣ
ꯆꯒꯦꯝ ꯄꯣꯝꯕ ꯆꯥꯏ ꯅꯣꯏꯗꯤ ꯅꯣꯏꯗꯤ ꯀꯔꯤ ꯌꯦꯟꯁꯥꯡ ꯆꯥꯕ꯭ꯔꯣ
ꯑꯩꯈꯣꯏ ꯑꯩ ꯉꯁꯤ ꯏꯊꯟꯇ ꯂꯩꯕꯒꯤ ꯎꯇꯤ ꯎꯇꯤ ꯆꯥꯏ
ꯎꯇꯤ ꯊꯣꯡꯕ ꯍꯩꯕ꯭ꯔꯥ ꯅꯪꯕꯣ
ꯑꯩꯁ ꯍꯩꯇ꯭ꯔꯁꯨ ꯌꯨꯇ꯭ꯌꯕꯇ ꯌꯦꯡꯉꯒ ꯊꯣꯡꯕꯅꯤꯅꯦꯍꯦ
ꯍꯥꯎꯔꯝꯃꯣꯏꯅꯦ ꯑꯗꯨꯗꯤ
ꯍꯥꯎꯋꯦ ꯌꯥꯝꯅ ꯍꯥꯎꯋꯦ
ꯊꯣꯡꯕ ꯍꯩꯕ ꯃꯤꯅ ꯊꯣꯡꯗꯤ ꯍꯥꯎꯅꯤ ꯊꯣꯡꯕ ꯍꯩꯇ꯭ꯔꯒ ꯌꯦꯡꯒ
ꯑꯩꯅ ꯊꯣꯡꯕ ꯍꯩꯕꯅꯗꯤ ꯊꯣꯡꯉꯤ ꯆꯥꯏꯁꯤꯕꯣ
ꯏꯁ ꯅꯪꯗꯤ ꯚꯤꯗꯤꯑꯣꯗ ꯌꯦꯡꯉ ꯈꯪꯉꯒ
ꯚꯤꯗꯤꯑꯣꯗ ꯌꯦꯡꯉꯁꯨ ꯌꯦꯡꯗ꯭ꯔꯁꯨ ꯆꯞ ꯃꯥꯟꯅꯩꯗ ꯑꯩꯅ ꯑꯩꯅ ꯊꯣꯡꯕꯁꯦ ꯃꯈꯜ ꯇꯣꯉꯥꯟꯅ ꯊꯣꯡꯕ ꯍꯥꯏꯇꯥꯔꯦ
ꯀꯃꯥꯏꯅ ꯊꯣꯡꯉꯤꯕ ꯅꯪꯅ ꯊꯣꯡꯉꯤꯗꯣ
ꯑꯩꯅ ꯑꯗꯨꯗꯣ ꯍꯥꯞꯇꯕ
ꯑ ꯃꯥꯥꯏ ꯑꯗꯨꯗꯤ ꯍꯥꯎꯔꯃ ꯑꯗꯨꯗꯤ ꯎ ꯑꯣꯇꯤꯗꯣ ꯍꯥꯞꯄꯔ ꯁ ꯍꯕ ꯍꯥꯎ
ꯍꯥꯎꯋꯦ ꯑꯩꯅ ꯑꯗꯨꯅ ꯄꯥꯝꯕꯄꯗꯣ ꯑꯩꯅ ꯄꯥꯝꯗꯕ
ꯊꯥꯎꯗꯤ ꯉꯥꯎꯕ꯭ꯔꯥ ꯑꯗꯨꯗꯤ
ꯊꯥꯕꯤ ꯅꯅꯥꯀꯨꯞ ꯄꯤꯑꯒ ꯊꯝꯃꯒꯀꯣ ꯐꯖꯅ ꯊꯣꯡꯕ ꯋꯥꯅꯤꯗ ꯅꯣꯏꯗꯤ ꯀꯔꯤ
ꯊꯥꯖꯗꯦ ꯅꯪꯅ ꯁꯗꯥ ꯍꯥꯞ ꯑꯗꯨꯃꯛ ꯀꯃꯥꯏꯅ ꯎꯛꯇꯇꯤ ꯍꯥꯥꯎꯒꯗ꯭ꯔꯣ ꯍꯥꯏꯕ ꯑꯩꯅ ꯅ ꯉꯛ
ꯍꯥꯎꯕꯅꯦꯕꯍꯦ ꯅꯪꯁꯨ ꯑꯃꯨꯛ ꯃꯔꯛ ꯇ꯭ꯔꯥꯏ ꯇꯧꯔꯒ ꯌꯦꯡꯉꯣ
ꯑꯁꯤ ꯌꯦꯡꯕ ꯇꯥꯔꯦ ꯍꯦꯛ ꯍꯥꯎꯗ꯭ꯔꯕ ꯅꯪ ꯎꯝ
ꯍꯥꯎꯗ꯭ꯔꯒꯅ ꯅꯪ ꯊꯣꯡꯕ ꯍꯩ
ꯀꯩꯁꯨ ꯀꯥꯏꯗꯦ ꯅꯪ ꯁꯣꯗꯥ ꯆꯥꯕ ꯌꯥꯗ ꯐꯠꯇꯕꯒꯤꯔꯣ
ꯅꯠꯇꯦꯗ ꯆꯥꯕ ꯌꯥꯏ ꯑꯗꯨ ꯆꯥꯅꯤꯡꯗꯕ ꯃꯅꯝꯗꯣ
ꯑꯣ
ꯆꯥꯗꯤ ꯆꯥꯏ ꯑꯩ ꯍꯣꯇꯤ ꯍꯇꯤ ꯑꯗꯨꯝ ꯊꯣꯡꯕꯅꯦ ꯑꯩꯅ
ꯁꯣꯗꯥꯁ ꯐꯥ ꯐꯥꯎꯗꯕ꯭ꯔ ꯅꯪ ꯑꯣꯇꯤ ꯊꯣꯡꯗ ꯇꯦ
ꯍꯥꯞꯄꯦ ꯅꯅꯥ ꯇꯟꯣ ꯏꯕꯒꯦꯅ ꯍꯥ ꯇ
ꯑꯣ
ꯅꯣꯏ ꯀꯔꯤ ꯃꯊꯦꯜ ꯆꯥꯔꯒꯦ
ꯗꯣ ꯅꯪ ꯀꯩ ꯂꯩꯔꯣ
ꯑꯩ ꯐ꯭ꯔꯤꯗ ꯂꯩ ꯌꯨꯝ ꯕꯔꯥꯗꯁꯨ ꯂꯩꯇꯦ ꯔꯤꯝ ꯂꯩ ꯐꯔꯤꯗ ꯑꯗꯨꯝ ꯌꯨꯝ ꯕ ꯂꯩꯇꯦ ꯐꯗ ꯂꯩ ꯀꯣꯏ ꯆ ꯆ ꯑꯗꯨꯒ ꯑꯉꯥꯎꯕꯒꯤ ꯇꯥꯏꯞꯇ ꯆꯠꯂꯒ ꯑꯗꯨꯨꯝ ꯂꯩ
ꯑꯦ
ꯏꯃꯥ ꯀꯩꯊꯦꯜꯗ ꯑꯃꯨꯔꯛ ꯇꯨꯝꯕ ꯁꯣꯔꯣꯛ ꯃꯇꯥꯏꯗ ꯑꯃꯨꯛ ꯇꯨꯝꯕ ꯗꯨꯀꯥꯟ ꯃꯇꯥꯏꯗ ꯑꯃꯨꯛ ꯇꯨꯝꯕ
ꯑꯩꯁ ꯑꯗꯨ ꯍꯦ ꯅꯨꯡꯉꯥꯏꯅꯤ ꯅꯨꯡꯁꯤꯠꯀꯨꯝꯕ ꯅꯣꯡ ꯆꯨꯔ ꯆ ꯆꯣꯠꯂ
ꯑ ꯅꯣꯡ ꯆꯨꯔꯁꯨ ꯆꯣꯠꯂꯦ ꯆꯨꯗ꯭ꯔꯁꯨ ꯆꯣꯠꯇ꯭ꯔꯦ ꯃꯤꯅ ꯆꯥꯛ꯫ ꯄꯤꯔꯛꯄꯗꯣ ꯑꯗꯨꯝ ꯆꯥꯔꯦ꯫
ꯂꯝꯕꯤꯗ ꯑꯗꯨ ꯅꯪ ꯃꯉꯥꯏꯔꯦ ꯅꯨꯡꯉꯥꯏꯔꯤꯁꯦ ꯑꯗꯨꯗꯤ꯫
ꯑꯩꯈꯣꯏꯁꯦ ꯍꯤꯡꯉꯃ ꯍꯤꯡꯉꯤꯕ ꯃꯇꯝꯗ ꯅꯨꯡꯉꯥꯏꯅ ꯍꯤꯡꯒꯗꯧꯕꯅꯦ꯫
ꯅꯪꯗꯤ ꯀꯣꯏꯕ ꯆꯠꯇ꯭ꯔꯣ꯫
ꯀꯣꯏꯕ ꯉꯁꯤ ꯆꯠꯇꯦꯗ ꯄꯩꯁꯥ ꯊꯥꯔꯛꯑꯣ ꯀꯣꯏꯕ ꯆꯠꯀꯦ
ꯑꯩ ꯐꯥꯎꯕ ꯂꯩꯇ꯭ꯔꯤ ꯀꯥꯟꯁꯤꯗ ꯀꯔꯤꯒꯤꯔꯣ꯫
ꯑꯗꯨ ꯍꯥꯏꯔꯒ ꯅꯪ ꯈꯨꯟꯗ ꯀꯩꯗꯧꯔꯤꯅꯣ ꯀꯔꯤ ꯀꯔꯤ꯫
ꯈꯨꯟꯗꯔꯣ ꯑꯁ ꯇꯧꯗꯦ ꯈꯨꯟꯗ ꯑꯗꯨꯝ ꯇꯧꯗꯦꯍꯦ꯫ ꯑꯩꯌꯠ꯫ ꯇꯧꯗꯦ ꯈꯨꯟꯗꯥ ꯂꯩꯔꯒ꯫ ꯆꯥꯕ ꯊꯛꯄ ꯑꯗꯨꯝ ꯂꯦꯞꯇꯅ ꯑꯗꯨꯝ ꯆꯥꯔꯒ ꯅꯣꯏꯔꯒ ꯄꯣꯛꯈꯥꯏꯗꯧꯔꯦ꯫ ꯁꯦꯛꯅ ꯅꯪ ꯑꯦꯛꯁꯔꯁꯥꯏꯁ ꯇꯧꯋꯣ ꯑꯦꯛꯁꯔꯁꯥꯏꯖ ꯇꯧꯋꯣ ꯉꯥꯕꯅ ꯂꯣꯏꯔꯦ꯫
ꯅꯪꯅ ꯀꯃꯥꯏꯅ ꯅꯣꯏꯗꯣꯏ
ꯑꯁꯦꯡꯕ ꯑꯩ ꯅꯪ꯫ ꯑꯁꯦꯡꯕ ꯅꯪ ꯑꯩꯕꯨ ꯍꯧꯖꯤꯛꯀꯥꯟ ꯎꯒꯗꯕꯗꯤ ꯅꯪ ꯍꯦꯛ ꯎꯔꯕ ꯑꯩ ꯌꯥ ꯍꯥꯏꯔꯛꯅꯦ ꯌꯦꯡꯉꯣ ꯅꯪ꯫
ꯑꯁ ꯑꯁ ꯑꯁ ꯑꯁ ꯑꯁ ꯑꯣꯟꯊꯣꯛꯄꯅꯦꯗꯥ ꯑꯣꯟꯊꯣꯛꯄꯅꯦ꯫ ꯆꯥꯔꯒ ꯑꯗꯨꯝ ꯂꯩꯔꯗꯤ ꯅꯠꯇꯦ ꯆꯥꯔꯒ ꯑꯗꯨꯝ ꯂꯩꯔꯒ ꯅꯣꯏꯗ꯭ꯔꯗꯤ ꯅꯪꯁꯨ꯫ ꯑꯁ꯫ ꯀꯔꯤ ꯀꯔꯤ ꯇꯧꯔꯤꯅꯣ꯫
ꯀꯩꯁꯇꯧꯗꯦ꯫ ꯇꯧꯗꯦ ꯑꯩꯈꯣꯏ ꯈꯨꯟꯒꯤ ꯁꯣꯡꯁꯥꯔ ꯅꯨꯄꯥꯅꯀꯣ ꯑꯩꯕꯨ ꯎꯔꯒ ꯅꯪ ꯌꯥꯗ꯭ꯔꯦ ꯅꯪ ꯍꯧꯒꯠꯂꯤꯉꯩꯗ ꯅꯪ ꯑꯦꯛꯁꯔꯁꯥꯏꯁ꯫ ꯇꯧ ꯍꯥꯏ ꯑꯩꯕꯨ꯫
ꯑꯣ꯫ ꯅꯣꯏꯔꯗꯤ ꯐꯩꯅꯦ꯫ ꯀꯪꯕꯒꯤ ꯁꯔꯨꯛꯇ ꯅꯣꯏꯕꯅ ꯈꯔ ꯐꯕ ꯅꯠꯇ꯭ꯔꯥ꯫
ꯍꯣꯏ ꯅꯣꯏꯕꯅ ꯈ꯭ꯔ ꯅꯨꯡꯉꯥꯏ꯫
ꯅꯨꯡꯉꯥꯏꯔꯝꯒꯅꯤ ꯐꯝꯕꯁꯨ ꯆꯥꯕꯁꯨ ꯊꯛꯄꯁꯨ ꯇꯨꯝꯕꯁꯨ ꯂꯣꯏꯅ ꯅꯨꯡꯉꯥꯏꯔꯛꯀꯅꯤ꯫ ꯋꯥꯈꯜꯁꯨ꯫
ꯑꯁ ꯎꯕ ꯎꯕ ꯈꯨꯗꯤꯡ ꯆꯥꯅꯤꯡꯉ꯫ ꯑꯦ ꯀꯔꯤꯒꯤꯔꯣ ꯈꯪꯗꯦ ꯅꯣꯏ ꯅꯣꯏꯅꯉꯥꯏꯗꯣ ꯑꯗꯨꯝ꯫ ꯆꯥꯅꯤꯡꯕ ꯐꯥꯎꯕꯗ ꯑꯗꯨꯝ ꯇꯧꯋꯦꯕ ꯇꯞ ꯇꯥꯏ ꯆꯥꯁꯤꯜꯂ ꯇꯞ ꯇꯥꯏ ꯇꯨꯝ ꯊꯣꯛꯅꯤ ꯑꯃꯨꯛꯀ
ꯑꯩꯅ ꯈꯜꯂꯤꯁꯤꯅ ꯅꯪ ꯁ꯭ꯀꯨꯜꯗ ꯑꯣꯖꯥ ꯇꯧꯕ꯭ꯔꯥ ꯑꯁꯤꯅꯤ
ꯇꯧꯗꯦ ꯑꯣꯖꯥ ꯇꯧꯗꯦ ꯇꯧꯅꯤꯉꯥꯏ ꯑꯁ ꯌꯥꯎꯗꯦ ꯑꯣꯖꯥ ꯇꯧꯕꯒꯤ ꯒꯨꯟ ꯌꯥꯎꯗꯦ ꯑꯩꯉꯣꯟꯗ
ꯅꯠꯇꯦ ꯑꯣꯖꯥ ꯇꯧꯅ ꯀꯅꯥ ꯀꯅꯥ ꯇꯧꯔꯤꯒꯦ ꯍꯧꯖꯤꯛꯄꯣ ꯍꯟꯗꯛꯄꯨ
ꯑ ꯑꯩꯈꯣꯏ ꯈꯨꯟꯗꯔꯣ ꯁ꯭ꯀꯨꯜꯒꯤ ꯃꯅꯥꯛꯇ ꯂꯩꯁꯥꯕꯤ ꯑꯃꯗꯨꯅꯦ ꯑꯗꯨꯒ ꯅꯍꯥꯟ ꯍꯦꯠ ꯃꯥꯁꯇꯔ ꯅꯨꯄꯥ ꯇꯧꯕꯗꯣ ꯑꯗꯨꯗꯅꯦ ꯄ꯭ꯂꯦꯒ꯭ꯔꯥꯎꯟ ꯝꯅꯥꯛꯇ ꯃꯧ ꯑꯃ ꯂꯩꯕꯗꯣ ꯑꯗꯨ ꯅꯦ ꯑꯗꯨꯒ ꯄꯥꯁꯇꯥꯒꯤ ꯃꯆꯥꯅꯨ ꯇꯝꯕ ꯄꯥꯁꯇꯔꯒꯤ ꯅꯨꯄꯤꯗꯣ ꯑꯗꯨꯅꯦ ꯃꯣꯏ ꯃꯔꯤꯅꯦ ꯇꯧꯕꯗꯣ
ꯄꯥꯁꯇꯔꯒꯤ ꯃꯆꯟꯅꯨꯄꯤ ꯑꯃꯗꯣ
ꯑ ꯑꯅꯣꯏꯕꯗꯣ
ꯌꯥꯝ ꯅꯨꯡꯉꯥꯏꯌꯦꯅꯦ
ꯑ ꯄ꯭ꯂꯦꯒ꯭ꯔꯥꯎꯟꯒꯤ ꯃꯅꯥꯛꯇ ꯁ꯭ꯀꯨꯜꯒꯤ ꯃꯅꯥꯛꯇ ꯂꯩꯁꯥꯕꯤ ꯑꯃ ꯂꯩꯗꯅ
ꯎꯝ
ꯑꯗꯨ ꯅꯨꯄꯤꯒ ꯇꯧꯋꯤ ꯃꯣꯏꯗꯣ
ꯑꯣ ꯁ꯭ꯀꯨꯜꯒꯤ ꯁ꯭ꯀꯨꯜ ꯃꯅꯥꯛꯇ ꯂꯩꯁꯥꯕꯤ ꯑꯃ ꯂꯩꯕꯗꯣ
ꯑꯥ
ꯀꯅꯥꯅ ꯀꯣꯏꯕ ꯌꯥꯥꯠꯂꯣꯀꯣ
ꯀꯔꯣ ꯑꯩ ꯍꯪꯈꯤꯒꯦ ꯍꯪꯉꯛꯑꯀ ꯄꯥꯎ ꯍꯧꯔꯛꯀꯦ ꯅꯪꯉꯣꯟꯗ
ꯇꯧꯕꯅꯦ ꯗ ꯅꯪ ꯀꯃꯥꯏꯅ ꯈꯨꯝꯃꯛꯀꯗ꯭ꯔꯥꯅ
ꯑꯦ ꯑꯩꯒꯤ ꯈꯨꯈꯨꯝꯗꯣ ꯌꯥꯕ꯭ꯔꯣ ꯑꯗꯣ
ꯏꯁ ꯏꯁ ꯀꯤꯗꯕꯒ ꯁꯥꯏ ꯅꯪ ꯆꯨꯠ ꯇꯧꯔꯛꯀꯅꯨ
ꯈꯪꯗꯦꯌꯦ ꯑꯩ ꯑꯩ ꯃꯉꯣꯟꯗ ꯍꯪꯉꯥꯒ ꯑꯁ ꯅꯪ ꯀꯅꯥ
ꯑꯗꯨ ꯃꯤꯒꯤ ꯋꯥꯔꯤꯗꯤ ꯇꯧꯈꯤꯁꯤꯅꯦ ꯃꯤꯒꯤ ꯋꯥꯔꯤꯗꯤ ꯇꯧꯈꯤꯁꯤ ꯑꯣꯀꯦ ꯃꯤꯒꯤ ꯋꯥꯔꯤꯗꯤ ꯀꯄꯨꯝꯒꯤꯗꯣ ꯀꯃꯥꯏꯅ ꯇꯧꯔꯕꯣ
ꯌꯥꯔꯦ ꯂꯩꯇꯦ ꯄꯨꯡꯁꯦꯡ ꯁꯦꯡꯕꯅꯦ ꯍꯧꯖꯤꯛ ꯀꯥꯟꯅ ꯄꯨꯡꯁꯦꯡ ꯁꯦꯡꯉꯦ ꯍꯧꯖꯤꯛ ꯀ ꯀꯔꯤꯔꯣ ꯑꯁ ꯑꯣꯏ ꯑꯣꯏꯗꯕꯗ
ꯁꯦꯡꯅꯁꯦꯕ ꯀꯩꯁꯨ ꯈꯜꯂꯨꯅꯨꯁꯦ ꯀꯄꯨꯝꯒꯤꯗꯣ ꯅꯠꯇꯦ ꯂꯤ ꯂꯤ ꯂꯤꯗ꯭ꯔꯤꯉꯩꯗ
ꯂꯤꯗ꯭ꯔꯤ ꯂꯤꯗ꯭ꯔꯤ ꯋꯥꯠꯂꯤ ꯋꯥꯠꯂꯤ ꯑꯩꯈꯣꯏ ꯈꯨꯟꯒꯤ ꯁꯤꯖꯤꯟꯅꯔꯤꯗꯣ ꯑꯗꯨꯗꯀꯣ ꯇꯥꯕ꯭ꯔꯣ
ꯥꯇꯥꯏ ꯇꯥꯏ
ꯑꯩꯈꯣꯏ ꯈꯨꯟꯒꯤ ꯁꯦꯟꯇꯤꯅꯔꯔꯤꯗꯥ ꯑꯗꯨꯗ ꯍꯦꯠ ꯇꯧꯔꯤꯅꯤ ꯀꯔꯤꯔꯣ ꯎꯝ ꯂꯤꯗꯦ ꯂꯤꯗꯦ ꯍꯣꯏ
ꯆꯦꯟꯊꯣꯛꯑꯣ
ꯏꯁ ꯅꯪ ꯅꯪ ꯑꯃꯁꯨ ꯑꯩꯉꯣꯟꯗ ꯍꯥꯏꯗꯣ ꯏꯁ
ꯅꯠꯇꯦ ꯅꯨꯄꯥꯕꯨꯗꯤ ꯅꯨꯄꯥꯕꯨꯗꯤ ꯀꯔꯤꯝ ꯈꯜꯂꯨꯅꯣꯕ ꯅꯨꯄꯤꯗꯤ
ꯏꯁ ꯅꯨꯄꯥꯥꯕꯨꯗꯤ ꯀꯔꯤꯝ ꯈꯟꯅꯨ ꯀꯥꯏꯅ
ꯂꯤꯕꯨ ꯂꯤꯔꯛꯑꯥꯕ ꯑꯁꯦꯡꯕ ꯍꯥꯏꯕꯥꯅꯤꯅꯦ ꯑꯩ ꯅꯨꯡꯁꯤꯕꯒꯤ ꯅꯣꯏꯕꯨ ꯅꯨꯡꯁꯤꯕ ꯑꯩꯈꯣꯏꯒꯤ ꯍꯥꯏꯕꯅꯤꯀꯣ ꯅꯠꯇ꯭ꯔꯗꯤ ꯍꯥꯏꯔꯣꯏꯌꯦ
ꯃꯤꯗꯤ ꯑꯦꯗꯚꯥꯏꯁꯀ ꯄꯤꯕ ꯌꯥꯝ ꯍꯩꯀꯣ ꯑꯦꯗꯚꯥꯏꯁ ꯔꯤꯕꯣꯔꯠ ꯑꯣꯏꯅ ꯊꯝꯒꯦ ꯅꯪ ꯅꯪꯕꯨ
ꯑꯦꯠꯕꯥꯏꯖꯔ ꯍꯥꯏꯌꯣ
ꯑꯩ
ꯈꯨꯟꯗꯥ ꯂꯩꯕ ꯅꯨꯡꯉꯥꯏꯕ꯭ꯔꯣ ꯍꯧꯖꯤꯛꯀꯥꯟ
ꯈꯨꯟꯗ ꯂꯩꯕ ꯅꯨꯡꯉꯥꯏꯔꯤꯁꯦ ꯀꯔꯤꯔꯣ ꯑꯩꯈꯣꯏ ꯈꯨꯟ ꯑꯣꯏ ꯈꯨꯟꯗ ꯂꯩꯕ ꯅꯨꯡꯉꯥꯏꯁꯤ
ꯑꯁ ꯑꯩꯗꯤ ꯈꯨꯟꯗ ꯂꯥꯛꯄ ꯄꯥꯁꯦ ꯌꯥꯝ ꯀꯤꯖꯩꯌꯦꯕꯣ
ꯀꯩꯗꯧꯕꯒꯤ
ꯑꯁ
ꯀꯤꯅꯨ ꯀꯤꯅꯨ ꯅꯨꯄꯥ ꯃꯥꯥꯟꯗ ꯀꯔꯤꯔꯣ ꯄꯨꯆꯦꯜꯗꯣ
ꯅꯠꯇꯦ ꯑꯗꯨ ꯑꯗꯨꯒꯤ ꯅꯠꯇꯦ ꯑꯗꯨꯒꯤ ꯅꯠꯇꯦ ꯂꯩꯕ ꯇꯜꯂꯦꯕ
ꯂꯥꯎꯁꯟꯉꯥꯏ ꯀꯤꯕꯥꯒꯤꯔꯣ
ꯂꯧꯗꯤ ꯂꯣꯏꯔꯦ
ꯏꯁ ꯂꯧꯗꯤ ꯂꯣꯏꯔꯦ ꯈꯪꯗꯤ ꯈꯪꯅꯃꯤꯅꯦ ꯑꯗꯣ
ꯂꯣꯏꯔꯦ ꯈꯪꯗ꯭ꯔꯗꯤ ꯏꯁ ꯑꯩꯅ ꯊꯥꯒꯤ ꯑꯗꯨꯅꯤ ꯍꯩ ꯑꯩꯅ ꯑꯦꯠꯚꯥꯏꯁ ꯄꯤꯕꯅꯤꯍ ꯇꯧꯔꯣ ꯇꯧꯔꯣꯅ
ꯅꯪ ꯆꯈꯥꯎ ꯅꯪ ꯆꯈꯥꯎ ꯍꯥꯡꯕ ꯣ ꯍ ꯏ ꯀ ꯐꯅꯤ ꯉ ꯍꯥꯆꯀꯅꯤꯒꯂꯣ
ꯑꯩ ꯂꯥꯛꯀꯦꯅ ꯍꯥꯏꯕꯅꯦ ꯃꯣꯏꯅ ꯂꯥꯛꯀꯅꯨ ꯌꯨꯝꯗ ꯂꯥꯛꯀꯅꯨ ꯏꯔꯥꯡ ꯐꯠꯇꯦ ꯂꯥꯛꯀꯅꯨ ꯂꯥꯛꯀꯅꯨ ꯍꯥꯏꯕꯒꯤꯅꯤ ꯅꯠꯇ꯭ꯔꯕꯗꯤ ꯅꯍꯥꯟ ꯅꯍꯥꯟꯅ ꯂꯥꯛ ꯀꯗꯧꯕꯅꯦ ꯑꯩ ꯊꯕꯛꯁꯨ ꯁꯨꯗꯦ ꯁꯤꯗ
ꯁꯨꯕꯒꯤ ꯑꯣꯏꯔꯝꯅꯤ ꯀꯔꯤ ꯑꯣꯏꯅ ꯆꯤꯟꯊꯤꯔꯒꯅꯣ ꯅꯨꯡꯉꯥꯏꯩ ꯄꯨꯟꯁꯤꯗꯤ ꯅꯨꯡꯥꯏꯅꯕ ꯅꯒꯦ
ꯎ ꯅꯣꯏ ꯑꯅꯥꯇꯩ ꯃꯥꯗꯣ ꯂꯩꯕ꯭ꯔꯣ ꯌꯨꯝꯗ ꯑꯅꯥꯇꯩ ꯃꯥ
ꯍꯣꯏ ꯂꯩꯥꯏꯦ
ꯃꯆꯥ ꯌꯥꯎꯗ꯭ꯔꯤꯕꯣ
ꯑ ꯌꯥꯎꯗ꯭ꯔꯦ
ꯌꯥꯎꯗ꯭ꯔꯤ ꯊꯦꯡꯉꯦ ꯄꯣꯛꯁꯜꯂꯣꯣ ꯄꯊꯣꯛꯑꯣ ꯄꯥꯡꯄꯣꯛ ꯊꯣꯛꯄꯣꯛꯑꯣ ꯍꯥꯏꯋꯣ
ꯎꯃꯛꯀꯝꯃꯦꯁꯀꯤꯔꯤꯁ ꯇꯧꯕꯨ ꯃꯣꯏꯗ
ꯑꯣ ꯃꯇꯅꯦ ꯑꯉꯥꯡꯗꯤ ꯌꯥꯝ ꯄꯣꯛꯀꯗꯧꯕꯅꯦ ꯑꯁ ꯁ꯭ꯀꯨꯜꯁꯦ ꯆꯥꯎꯍꯟꯒꯗꯧꯕꯅꯦ
ꯑꯁ ꯅꯪ ꯅꯪꯁꯨ ꯌꯨꯝ ꯄꯥꯔ ꯀꯥꯟꯗꯅ ꯆꯥꯗ ꯌꯥꯕ ꯄꯣꯛ ꯀꯣꯏꯜ
ꯄꯣꯛꯇꯣꯏꯅꯦ ꯑꯩꯗꯤ ꯄꯥꯡꯊꯣꯛ ꯄꯥꯡꯊꯣꯛ
ꯑꯁꯤꯒꯅꯥꯥꯡ ꯃ ꯆꯥꯔꯣ ꯍꯥꯏ ꯅꯪꯒꯤ ꯃꯤꯡ ꯅꯪꯒꯤ ꯃꯤꯡ ꯍꯥꯏꯔꯁꯦ ꯑꯁ ꯃꯄꯥꯗꯣ ꯌꯥꯝ ꯌꯥꯝ ꯁꯥꯁꯤꯤ ꯃꯤꯅ ꯀꯩ ꯍꯥꯏꯗꯅꯤ ꯑꯩꯅ
ꯄꯑꯒ ꯂꯧꯔꯗꯅ ꯑꯁ ꯌꯥꯝꯅ ꯀꯩꯅꯣ ꯍꯥꯏꯁꯤꯔꯥ
ꯑꯐꯕꯗꯤ ꯁꯥꯅꯤꯡꯉꯦ
ꯀꯟꯗ ꯀꯅꯥ ꯀꯅꯥꯣ ꯍꯟꯗꯛ ꯆꯠꯀꯗꯧꯕ ꯂꯥꯛꯀꯗꯧꯕ ꯂꯩꯕ꯭ꯔꯣ
ꯈꯪꯗꯦ ꯑꯩꯁꯨ ꯅꯪ ꯑꯣꯏꯔꯕꯝꯅꯤ ꯄꯨꯔꯛꯇꯣꯏꯁꯦ ꯅꯪꯕꯨ ꯅꯪꯕꯨ ꯅꯝꯕꯔ ꯋꯥꯟꯅ ꯊꯥꯔꯒ ꯂꯩꯌꯦ ꯅꯪꯒꯤ ꯃꯤꯡꯗꯣ ꯄꯥꯈꯪꯁꯤꯡꯗꯣ ꯍꯥꯏꯕ ꯄꯥꯈꯪꯁꯤꯡ ꯍꯥꯏꯕ ꯍꯥꯏꯕ ꯋꯥꯅꯤ ꯑꯩꯗꯤ ꯈꯪꯗꯦꯕ ꯃꯣꯏꯅ ꯑꯗꯣ ꯐꯥꯔꯁꯇ ꯅꯪꯒꯤ ꯃꯤꯡ ꯊꯥꯔꯦ ꯁꯦꯀꯦꯟꯗ ꯀꯅꯥ ꯀꯅꯥ ꯃꯤꯡꯅꯣ ꯂꯣꯏꯅ ꯄꯥꯛꯈꯤꯕꯅꯤ ꯅꯍꯥꯟꯗꯣ ꯅꯣꯡꯃꯥꯏꯖꯤꯡ ꯅꯨꯃꯤꯠꯇꯣ ꯑꯩꯈꯣꯏ ꯈꯪꯗꯩ ꯈꯪꯉꯛꯒꯅꯨ ꯍꯪꯉ ꯅꯃꯥꯟꯅꯕ ꯈꯣꯏꯗ
ꯆꯠꯀꯗꯧꯕꯗꯤ
ꯆꯀꯗꯗꯤ ꯂꯩꯥꯏꯗꯕ ꯃꯥꯜꯂ ꯂꯥꯛꯕꯗꯧ ꯃꯤ
ꯑ ꯆꯠꯅꯕ ꯇꯧꯔꯣ ꯍꯥꯏꯌꯣ ꯊꯦꯡꯉꯅꯤꯅꯦꯍꯦ ꯅꯣꯏꯕꯣ
ꯑꯦꯁ ꯅꯪ ꯅꯪꯕꯨꯗꯤ ꯅꯝꯕꯔ ꯋꯥꯟꯗ ꯃꯣꯏ ꯑꯣꯏꯅ ꯊꯥꯔꯒ ꯂꯩ
ꯑꯁ ꯌꯥꯝ ꯐꯩ
ꯅꯪ ꯂꯩꯇꯕꯗꯣ ꯃꯤꯁꯤꯟꯗꯨ ꯅꯪꯒꯦ ꯋꯥꯉꯥꯡꯑꯃ
ꯑꯩꯗꯤ ꯁꯦꯟꯇꯔꯅ ꯂꯩꯗꯤ ꯑꯗꯨꯗ ꯑꯩꯁꯨ ꯃꯀꯣꯛ ꯆꯤꯡꯉꯒꯀ
ꯑꯁ ꯑꯗꯨꯗꯤ ꯅꯪ ꯂꯤ ꯃꯥꯜꯂꯅꯤ ꯅꯪ ꯅꯪ ꯂꯤꯃꯜꯂꯅꯤ ꯑꯗꯨ ꯍꯦꯟꯈ꯭ꯔꯗꯤꯦꯀꯣ ꯅꯪꯁꯨ ꯐꯝꯉꯨ ꯑꯉꯥꯡꯁꯤꯡ ꯅ ꯄꯥꯝꯗꯕꯅ ꯂꯤꯕꯁꯤꯡ
ꯀꯁꯨ ꯂꯤꯔꯣꯏꯌꯦ
ꯑꯦꯁ ꯁꯦꯟꯅꯟꯅꯔꯗꯤꯦ ꯑꯩꯈꯣꯏ ꯆꯍꯤ ꯀꯨꯟꯊ꯭ꯔꯥꯃꯨꯛꯇꯤ ꯁꯨꯗꯦꯍꯦ
ꯁꯨꯔꯅꯤ ꯅꯆꯤꯟꯊꯤꯒꯅꯨ ꯅꯆꯤꯟꯊꯤꯒꯅꯨ
ꯑꯁꯦꯡ ꯋꯥ ꯀꯨꯟꯊ꯭ꯔ ꯃꯛꯇꯤ ꯁꯨꯨꯗꯦꯈꯣꯏ
ꯑꯦ ꯅꯣꯏꯕꯨ ꯀꯨꯟꯊ꯭ꯔꯥ ꯌꯧꯕ ꯉꯥꯏꯗꯣꯏꯔꯣ ꯍꯥꯏꯁꯤꯕꯣ
ꯑꯁ ꯂꯩꯅ ꯂꯤꯔ ꯂꯤꯔ ꯑꯩ ꯂꯤꯗꯦ ꯂꯤꯕꯅ ꯍꯦꯟꯅ ꯍꯥꯎꯕꯅ
ꯑꯣꯟꯊꯣꯛꯄꯅꯤꯗꯀꯣ
ꯉꯥꯅꯨꯁꯨ ꯂꯤꯔꯥ ꯍꯦꯅ ꯍꯥꯥꯎꯕꯅ ꯅꯠꯇꯔꯣ
ꯑꯁ ꯑꯥꯔꯊꯥꯒ ꯄꯤꯗꯅ ꯏꯁ
ꯆꯨꯝꯕ ꯆꯨꯝꯗ꯭ꯔꯣ